ꯍꯜꯂꯣ ꯍꯥꯎ ꯀꯩꯗꯧꯅꯣ
ꯎꯝ
ꯀꯩꯇꯧꯔꯤꯅꯣ
ꯁꯨꯝ ꯂꯩꯔꯤ ꯁꯨꯝ ꯂꯩꯔꯤ
ꯆꯥꯛ ꯆꯥꯔꯥꯕꯣ
ꯆꯥꯔꯦ
ꯀꯩꯅꯣ ꯇꯧꯕ꯭ꯔꯣ ꯅꯣꯡ ꯇꯥꯕ꯭ꯔꯣ
ꯅꯣꯡꯁꯦ ꯈꯔ ꯇꯥꯗꯣꯏꯒꯤ ꯈꯤꯛꯇꯤ ꯈꯤꯛꯑꯝꯕꯅꯦ ꯑꯗꯣ ꯇꯥꯈꯤꯗꯔꯦ ꯂꯦꯞꯈ꯭ꯔꯦ ꯉꯁꯥꯏ ꯅꯨꯡꯊꯤꯟꯕꯨꯗꯤ ꯇꯥꯏ ꯍꯩꯊꯒꯩ
ꯑꯣ
ꯅꯣꯏ ꯑꯗꯣꯝꯗ ꯇꯥꯗ꯭ꯔꯣ
ꯑꯩꯈꯣꯏꯔꯣꯝꯗ ꯑꯩꯈꯣꯏ ꯈꯔꯥ ꯇꯥꯔꯝꯃꯤ ꯉꯥꯏꯍꯥꯛꯇꯪ
ꯎꯝ
ꯉꯥꯏꯍꯛꯇꯪ ꯇꯥꯕꯗꯥ ꯀꯟꯅ ꯇꯧꯔꯝꯃꯦ ꯒꯗ꯭ꯔꯪ-ꯒꯗ꯭ꯔꯪ ꯇꯥꯗꯅ ꯈꯣꯠꯇꯅ ꯑꯗꯣ ꯍꯧꯖꯤꯛꯇꯤ ꯑꯗꯨꯝ ꯀꯔꯤꯝ ꯇꯧꯈꯤꯗ꯭ꯔꯦ ꯇꯥꯈꯤꯗ꯭ꯔꯦ
ꯑꯣ ꯅꯪꯗꯤ ꯕꯣꯜꯒ ꯌꯦꯡꯗꯔꯣ ꯑꯍꯤꯡ-ꯑꯍꯤꯡ
ꯕꯣꯜꯗꯣ ꯌꯦꯡꯉꯦ ꯅꯪ ꯉꯔꯥꯡ ꯅꯍꯥꯟꯒꯤ ꯀꯩꯅꯣ ꯁꯥꯟꯅꯕꯗꯣ ꯑꯩꯈꯣꯏꯗꯤ ꯔꯣꯅꯥꯜꯗꯣꯒꯤ ꯐꯦꯟꯅꯦꯕꯥ
ꯎꯝ ꯕꯣꯜ ꯄꯣꯒꯔꯗꯥꯏ ꯔꯣꯅꯥꯜꯗꯣ
ꯍꯟꯗꯛꯀꯤ ꯄꯥꯡꯊꯣꯛꯏꯕ ꯐꯤꯐꯥ ꯋꯥꯔꯜ ꯀꯞ ꯇ꯭ꯋꯦꯟꯇꯤ-ꯇ꯭ꯋꯦꯟꯇꯤ ꯁꯤꯛꯁꯦ
ꯎꯝ
ꯁꯤꯒꯤꯁꯦ ꯑꯃꯨꯛꯇꯪꯗꯤ ꯑꯩꯈꯣꯏꯅ ꯔꯣꯅꯥꯜꯗꯣꯗ ꯂꯧꯍꯟꯅꯤꯡꯕꯅꯤ ꯁꯤꯑꯥꯔ ꯁꯚꯦꯟꯗ ꯄꯣꯔꯇꯨꯒꯜꯒꯤ ꯄ꯭ꯂꯦꯌꯥꯔꯁꯤꯗ ꯑꯗꯨꯕꯨ ꯂꯥꯏꯕꯛꯇ ꯇꯃꯝꯗꯔ꯭ꯦ ꯀꯔꯤꯕꯨ ꯍꯥꯏꯔꯨꯅꯤ
ꯍꯟꯗꯛꯅꯁꯨ ꯂꯣꯏꯔꯦ ꯍꯥꯏꯗꯥꯏ ꯔꯣꯅꯥꯜꯗꯣꯗꯤ
ꯑꯗꯨꯅꯤ ꯑꯃꯨꯛꯇꯪꯗ ꯃꯣꯏꯒꯤ ꯑꯥꯔꯖꯦꯟꯇꯤꯅꯥꯒꯤ ꯃꯦꯁꯤ ꯍꯥꯏꯕ ꯄꯦꯁꯤ ꯍꯥꯏꯕ ꯃꯤ ꯑꯄꯤꯛꯄꯗꯨꯗ ꯑꯗꯨꯝ ꯇꯧꯍ ꯂꯩꯔꯦ
ꯑꯗꯣ ꯕꯣ ꯕꯣꯜ ꯑꯃꯨꯛ ꯍꯟꯅꯤ ꯀꯥꯏꯅꯒ ꯍꯥꯏꯅꯩ ꯀꯩꯒꯤꯅꯣ
ꯑ
ꯄꯩꯁꯥ ꯄꯤꯔꯝꯃꯦ ꯀꯥꯏꯅ ꯍꯥꯏꯌꯦ ꯔꯦꯐ꯭ꯔꯤꯗ
ꯑꯗꯨꯇꯣ ꯅ ꯏꯅ ꯍꯥꯏꯅ ꯃꯤꯂꯤꯌꯟ ꯆꯍꯨꯝ ꯗꯣꯂꯔ ꯃꯤꯂꯤꯌꯟ ꯆꯍꯨꯝ
ꯎꯝ
ꯊ꯭ꯔꯤ ꯍꯟꯗ꯭ꯔꯦꯠ ꯃꯤꯂꯤꯌꯟ
ꯎꯝ ꯑꯗꯨꯕꯨ ꯑꯁꯦꯡꯕ꯭ꯔꯣ ꯑꯃꯨꯛ ꯍꯟꯅꯤ ꯍꯥꯏꯗꯣ
ꯈꯪꯗꯦꯗꯥ ꯁꯤ ꯈꯪꯗꯦꯗ ꯑꯗꯨꯗꯣ ꯑꯁꯦꯡꯕꯅꯤ ꯑꯔꯥꯟꯕꯅꯤ ꯈꯪꯗꯦ ꯍꯧꯖꯤꯛ ꯃꯇꯝꯗꯤ ꯑꯦ ꯑꯥꯏꯒꯤ ꯃꯇꯝ ꯆꯥꯎꯈꯠꯂꯛꯄ ꯈꯣꯠꯂꯛꯄ ꯁꯦꯝꯅꯤꯡꯕ ꯃꯇꯝꯗ ꯐꯣꯇꯣ ꯀꯩꯀꯥ ꯁꯦꯝꯕ ꯌꯥꯕ ꯈꯣꯠꯄ ꯇꯧꯕ ꯃꯌꯥꯝꯕ ꯃꯌꯥꯝ ꯂꯩꯗꯅ
ꯎꯝ
ꯑꯗꯨꯝꯕꯅ ꯁꯦꯝꯄꯁ ꯑꯗꯨꯒ ꯐꯤꯐꯥꯒꯤ ꯄ꯭ꯔꯁꯤꯗꯦꯟꯗꯒ ꯃꯣꯏꯅ ꯄꯩꯁꯥ ꯀꯜꯍꯟꯒꯦ ꯃꯗ ꯅꯍꯥꯟꯒꯤ ꯄꯣꯔꯇꯨꯒꯜꯒ ꯀꯔꯤꯒꯤꯅꯣ ꯃꯣꯏꯒ ꯁꯥꯟꯅꯕꯗꯣ ꯏꯁꯄꯦꯟꯒ ꯁꯥꯟꯅꯕꯗꯣ
ꯎꯝ
ꯑꯁ ꯅꯣꯏꯅ ꯊꯣꯏꯖꯔꯗꯤꯅ ꯈꯟꯕꯅꯦ ꯑꯗꯣ ꯕꯣꯟꯗꯤ ꯐꯖꯅ ꯁꯥꯟꯅꯖꯔꯤꯅꯦꯕ ꯗꯥꯎ ꯌꯥꯗꯕ ꯍꯥꯏꯒꯗ꯭ꯔꯥ ꯀꯩ ꯍꯥꯏꯅꯤ ꯈꯪꯗꯦ ꯅꯪꯗꯤ ꯀꯔꯝꯕ ꯕ꯭ꯔꯥꯟꯅꯤꯄꯥꯝ ꯄꯥꯝꯃꯤ ꯅꯪꯗꯤ
ꯑꯩ ꯀꯅꯥꯝ ꯄꯥꯝꯗꯦꯗꯣ ꯕꯣꯜ ꯌꯦꯡꯗꯕꯅꯤꯅ
ꯑꯦ ꯀꯩꯒꯤꯅꯣ ꯍꯥꯏꯁꯦ
ꯣꯔꯒꯦ ꯄꯥꯝꯕꯣ ꯏꯗꯤ
ꯄꯨꯁꯄ ꯑꯗꯨꯗꯤ ꯑꯩꯅ ꯍꯥꯏꯔꯤꯕ ꯃꯤꯗꯨꯗ ꯑꯩ ꯄꯥꯝꯃꯤꯅꯤ ꯍꯥꯏꯇꯥꯥꯔꯃꯤꯅꯦ ꯑꯩ ꯃꯤꯆꯤꯟ ꯆꯪꯒꯗ꯭ꯔꯥ ꯆꯪꯉꯣꯏꯗ꯭ꯔꯥ ꯍꯥꯏꯌꯨ
ꯈꯪꯗꯦ
ꯑꯣ ꯑꯩꯅ ꯍꯥꯏꯕꯤꯂꯔꯣꯏ
ꯎꯝ ꯅꯪꯒꯩꯒꯣ ꯀꯔꯤ ꯊꯣꯛꯅꯒꯦ
ꯗ ꯊꯕꯗꯁꯨ ꯑꯩ ꯋꯥꯔꯤ ꯁꯥꯟꯅꯩꯁꯤꯗꯤ
ꯎꯝ ꯋꯥꯔꯤ ꯁꯥꯟꯅꯔꯦ ꯍꯦꯛꯇ ꯃꯤꯆꯪ ꯆꯪꯒꯗ꯭ꯔꯥ ꯍꯥꯏꯁꯦ
ꯎꯝ ꯑꯗꯨꯗꯤ ꯑꯩ ꯂꯥꯛꯑ ꯐꯨꯔꯣ ꯅꯪ
ꯉꯥꯡ ꯃꯣꯏꯗ ꯕꯋꯥꯗꯣ ꯉꯥꯡꯒꯅꯨꯅꯦ
ꯁꯥꯟꯅꯁꯨ ꯌꯥꯗꯕꯗ
ꯎꯝ ꯎꯝ ꯀꯅꯥꯅꯣ ꯋꯥꯈꯜꯒꯤ ꯉꯥꯡꯅꯛꯁꯦ ꯆꯩꯩ ꯆꯥꯗꯨꯔꯃꯌꯨꯝ ꯀ ꯃꯤꯅ ꯊꯕꯛ ꯇꯧꯔꯤ ꯈꯪꯉꯤ ꯈꯪꯗꯦ ꯈꯪꯗꯅ ꯑꯃꯅꯒ ꯋꯥꯔꯤ ꯁꯥꯟꯅꯈꯠꯂꯛꯏꯗꯨ ꯁꯥꯎꯔꯛꯀꯅꯤꯀꯣ
ꯎꯝ
ꯑꯗꯣ ꯀꯃꯥꯏꯅ ꯇꯧꯁꯤ ꯍꯥꯏꯕꯅꯣ ꯈꯤꯪꯁꯦ ꯐꯨꯕꯤꯌ ꯍꯥꯏꯔꯣ ꯐꯧ ꯍꯥꯏꯔꯣ ꯐꯨꯒꯨꯟ ꯍꯥꯏꯔꯣ ꯑꯩꯅ ꯍꯥꯏꯕ ꯌꯥꯗꯕꯒꯤꯦ
ꯑ ꯁꯋꯥꯔꯤꯖ
ꯍꯥꯏꯩꯕꯅꯦ ꯐꯨ ꯍꯥꯏꯔꯥ ꯐꯣꯟ ꯍꯥꯏꯔ
ꯎꯝ ꯍꯛꯇ ꯄꯥꯡꯕꯨ ꯄꯨꯕ ꯌꯥꯕ꯭ꯔꯣ
ꯑ ꯑꯝ ꯌꯥꯕꯨꯗꯤ ꯌꯥꯗꯣꯏꯅꯤ ꯑꯗꯨ ꯍꯥꯏꯌꯅꯦ ꯐꯨ ꯍꯥꯏꯔꯥ ꯐꯨꯅ ꯍꯥꯏꯔ ꯑꯝꯇ ꯍꯥꯏꯌꯨ
ꯂꯐꯨꯒꯅꯨ
ꯎꯝ
ꯐꯨꯒꯅꯣ
ꯅꯥꯟꯕꯗꯤ ꯌꯥꯕ ꯐꯨꯗꯕꯤꯗ
ꯌꯥꯗꯦ
ꯍꯝ
ꯌꯥꯗꯦ ꯑꯗꯨꯖꯨ
ꯉꯍꯥꯟ ꯑꯩꯅ ꯐꯨꯗꯕꯤꯗ ꯅꯥꯟ ꯀꯥꯟꯗꯅ ꯀꯔꯤꯝ ꯍꯥꯏꯗ꯭ꯔꯤꯅ ꯀꯩꯒꯤ
ꯈꯪꯗꯦ ꯇꯨ ꯀꯩꯅ
ꯎꯝ ꯎꯝ
ꯎꯝ
ꯅꯪ ꯂꯝ ꯌꯥꯝ ꯍꯦꯜꯂꯦꯅꯦ
ꯀꯔꯤꯗ ꯍꯦꯜꯜꯂꯤꯕ
ꯉ ꯅꯪ ꯑꯩꯈꯣꯏꯒꯤ ꯂꯝꯗꯝꯒꯤ ꯑꯣꯏꯅ ꯀꯪꯂꯥꯁꯤ ꯀꯣꯟꯅꯨꯡꯅꯤꯒꯥꯏꯅꯔꯝꯃꯤꯅ ꯊꯥꯏꯅꯗꯤ
ꯎꯝ
ꯑꯗꯨ ꯃꯅꯨꯡꯗ ꯆꯪꯉꯨꯀꯥꯟꯗ ꯀꯩ ꯀꯩ ꯎꯔꯛꯀꯦ ꯀꯃꯥꯏ ꯀꯃꯥꯏꯅ ꯂꯩꯍꯧꯒꯦ ꯑꯝꯇ ꯍꯥꯏꯔꯛ ꯎꯗꯅ ꯅꯪ ꯀꯪꯂꯥ ꯆꯠꯂꯨꯏ ꯍꯥꯏꯕꯗꯣ
ꯅꯪꯁꯨ ꯆꯂꯨꯗꯥꯏꯅꯦ
ꯑꯩꯅ ꯑꯩꯅ ꯆꯠꯂꯨꯕꯗꯤ ꯀꯨꯏꯔꯦ ꯍꯟꯗꯛꯀꯤ ꯑꯣꯏꯅ ꯑꯅꯧꯕꯗꯤ ꯅꯪꯅ ꯆꯠꯂꯨꯕꯗꯣ ꯀꯩ ꯀꯩ ꯂꯩꯍꯒꯦ
ꯑꯁ ꯑꯅꯧꯕꯗꯤ ꯀꯣꯟꯅ ꯍꯥꯏꯔꯗꯤ ꯅꯪꯅ ꯆꯠꯂꯨꯕ ꯑꯔꯤꯕꯗꯣ ꯀꯩ ꯀꯩ ꯂꯩꯍꯧꯒꯦ ꯍꯥꯏꯔꯛꯑꯣ ꯑꯗꯨꯗꯤ
ꯑꯩꯅ ꯆꯠꯂꯨ ꯀꯥꯟꯗꯗꯤ ꯃꯣꯏꯒꯤ ꯔꯪꯒꯥꯗꯣ ꯂꯣꯢꯅ ꯁꯤ ꯍꯧꯔꯦꯗ
ꯎꯝ
ꯆꯪꯒꯤꯕꯒꯤ ꯑꯍꯥꯟꯕ ꯆꯪꯀꯥꯟꯗ ꯀꯪꯂꯥꯁꯦ ꯑꯩꯈꯣꯏ ꯌꯨꯝꯗꯒꯤ ꯂꯥꯛꯀꯥꯟꯗ ꯀꯤꯂꯣꯃꯤꯇꯔ ꯀꯨꯟꯒꯍꯨꯝꯗꯣꯏ ꯑꯣꯏꯌꯦ
ꯎꯝ
ꯃꯁꯤꯗ ꯑꯩꯈꯣꯏ ꯒꯥꯔꯤ ꯒꯥꯔꯤ ꯒꯥꯔꯤ ꯃꯆꯥꯗ ꯆꯠꯂꯒꯅ ꯂꯨꯄꯥ ꯆꯅꯤꯒꯤ ꯊꯥꯎ ꯍꯥꯜꯂꯦ
ꯎꯝ
ꯒꯥꯔꯤ ꯑꯆꯧꯕꯗ ꯆꯠꯂꯒꯅ ꯂꯨꯄꯥ ꯆꯧꯉꯥꯒꯤ
ꯎꯝ
ꯔꯤꯃꯥ ꯆꯪꯕꯒꯤ ꯇꯤꯛꯀꯦꯠꯅ ꯂꯨꯄꯥ ꯇꯔꯥ ꯇꯔꯥ ꯂꯧꯋꯦ ꯃꯤ ꯑꯃꯗ
ꯎꯝ
ꯑꯗꯩ ꯒꯥꯔꯤ ꯄꯥꯔꯀꯤꯡ ꯇꯧꯕꯩꯅ ꯂꯨꯄꯥ ꯅꯤꯐꯨ ꯂꯧꯋꯦ
ꯎꯝ
ꯒꯥꯔꯤ ꯃꯆꯥ ꯑꯣꯏꯔꯒꯅ ꯂꯨꯄꯥ ꯀꯨꯟ ꯒꯥꯔꯤ ꯑꯆꯧꯕꯔꯒꯅ ꯂꯨꯄꯥ ꯅꯤꯐꯨ
ꯎꯝ
ꯍꯦꯛ ꯆꯪꯒꯤꯕꯗ ꯎ ꯄꯥꯝꯕꯤ ꯀꯩꯀꯥ ꯃꯌꯥꯝ ꯍꯧꯔꯅꯦꯕꯀꯣ
ꯎꯝ
ꯑꯗꯒꯤ ꯗꯤ ꯆꯪꯒꯤꯀꯥꯟꯗ ꯀꯔꯤ ꯍꯥꯏꯅ ꯀꯥꯟꯗ ꯑꯗꯨꯝ ꯇꯤꯛꯀꯦꯠ ꯀꯥꯎꯟꯇꯔ ꯃꯅꯨꯡꯗ ꯂꯩꯔꯝꯃꯅꯤ ꯆꯦꯛ ꯇꯧꯕꯒꯤ ꯍꯥꯏꯗꯤ ꯑꯩꯈꯣꯏꯒꯤ ꯕꯦꯛꯇ ꯄ꯭ꯂꯥꯁꯇꯤꯛ ꯀꯩꯀꯥ ꯍꯥꯞꯆꯜꯂ ꯄꯨꯁꯟꯕ ꯌꯥꯗꯦꯕ
ꯎꯝ
ꯑꯗꯒꯤ ꯃꯣꯏꯅ ꯆꯦꯛ ꯇꯧꯔꯅꯤ ꯑꯗꯨꯗꯒꯤ ꯑꯗꯨꯝ ꯆꯠꯈꯤ ꯌꯥꯔꯦ ꯍꯥꯏꯗꯤ ꯐꯝꯐꯝ ꯅꯨꯡꯐꯝ ꯄꯥꯛ ꯃꯆꯥ ꯑꯗꯒꯤ ꯊꯥꯏꯅ ꯅꯤꯡꯊꯧꯅ ꯂꯩꯔꯝꯕ ꯃꯐꯝ ꯀꯩꯀꯥ ꯂꯣꯏ ꯁꯨꯅꯨꯡ ꯁꯨꯅꯨꯡ ꯍꯥꯏꯕꯗꯣ ꯑꯩꯈꯣꯏꯒꯤ ꯏꯪꯂꯤꯁꯇꯅ ꯀꯦꯞ ꯀꯥ ꯍꯥꯏꯕꯗꯣ
ꯎꯝ
ꯑꯗꯨꯁꯨ ꯂꯩꯍꯧꯋꯦꯕ ꯑꯗꯨꯒ ꯀꯩꯅꯣ ꯇꯧꯕ ꯍꯥꯏꯇꯥꯔꯦ ꯍꯦꯔꯥ ꯃꯣꯏꯗ ꯑꯩꯈꯣꯏꯒꯤ ꯊꯥꯏꯅꯒꯤ ꯄꯣꯠ ꯆꯩ ꯑꯔꯤꯕ ꯊꯝꯐꯝ ꯑꯔꯤꯕ ꯊꯣꯝꯗ
ꯃ꯭ꯌꯨꯖꯝ
ꯎꯝ ꯃꯤꯌꯨꯖꯝ ꯃꯆꯥ ꯑꯃꯁꯨ ꯂꯩꯍꯧꯋꯦꯕ ꯃꯤꯌꯨꯖꯝ ꯃꯆꯥ ꯗ ꯇꯥꯁꯨ ꯂꯩꯍꯧꯋꯤ ꯑꯩꯈꯣꯏ ꯊꯥꯏꯅꯗꯒꯤ ꯂꯥꯟ ꯇꯧꯔꯀꯥꯟꯗ ꯂꯨꯍꯨꯞ ꯎꯞꯅꯕꯁꯨ ꯂꯩꯍꯧꯋꯤ ꯑꯩꯗꯩ ꯈꯝꯕ ꯊꯣꯏꯕꯤꯅ ꯁꯦꯠꯂꯝꯕ ꯐꯤꯁꯨ ꯂꯩꯍꯧꯋꯤ
ꯎꯝ
ꯀꯃꯥꯏꯅ ꯇꯧꯋꯦ ꯅꯪꯅ ꯆꯪꯉꯨꯀꯥꯟꯗꯗꯤ ꯀꯃꯥꯏ ꯀꯃꯥꯏꯅ ꯇꯧꯒꯦ ꯍꯥꯏꯐꯦꯠ ꯍꯥꯏꯔꯛꯎꯅꯦ
ꯅꯪ ꯍꯥꯏꯔꯤꯗꯣ ꯆꯞ ꯃꯥꯟꯅꯩꯗ ꯑꯗꯨꯝ ꯀꯩꯁꯨ ꯈꯦꯠꯅꯗꯦ ꯑꯗꯨꯒ ꯄꯨꯕꯤ ꯄꯨꯈ꯭ꯔꯤꯗꯧꯅ ꯑꯁꯥꯡ ꯑꯁꯥꯡꯕ ꯌꯥꯝꯅ ꯁꯥꯡꯅ ꯂꯩꯍꯧꯋꯦ
ꯎꯝ
ꯇꯨꯔꯦꯟꯗꯤ ꯗꯥꯏꯔꯦꯛ ꯅꯠꯇꯦꯕꯀꯣ ꯄꯣꯟꯒꯨꯝꯕ ꯄꯨꯈ꯭ꯔꯤꯒꯨꯝꯕ ꯑꯗꯨ ꯃꯄꯥꯟ ꯃꯄꯥꯟꯗꯣ ꯐꯝꯅꯕꯖꯨ ꯊꯥꯏꯌꯦ ꯑꯗꯨꯗ ꯐꯝꯕꯖꯨ ꯌꯥꯝ ꯅꯨꯡꯉꯥꯏꯌꯦ ꯏꯪ ꯏꯪ ꯂꯥꯎꯔꯒ ꯎꯁꯨ ꯍꯧꯔꯕꯅꯤꯅ
ꯑ
ꯅꯨꯡꯁꯤꯠ ꯁꯤꯂꯛꯄ ꯀꯥꯟꯗ
ꯑꯣ ꯃꯣꯏ ꯃꯅꯨꯡꯗ ꯑꯆꯥ ꯑꯊꯛꯀꯤ ꯌꯣꯟꯕ꯭ꯔꯥ ꯅꯠꯇ꯭ꯔꯒ ꯌꯣꯟꯗꯕ꯭ꯔꯥ ꯀꯃꯥꯏꯅ ꯇꯧꯒꯦ ꯑꯅꯧꯕꯁꯤꯕꯣ
ꯌꯣꯜꯂꯦ ꯑꯆꯥ ꯑꯊꯛ ꯃꯣꯃꯣ ꯌꯨꯜꯂꯤ ꯕꯣꯔꯥ ꯀꯣꯐꯤ ꯑꯗꯣ ꯀꯩꯁꯨ ꯍꯥꯎꯇꯕꯅꯤꯗ ꯃꯣꯏꯒꯤꯗꯣ
ꯍꯥꯎꯇꯦꯕ
ꯍꯣꯏ ꯆꯥꯔꯨꯔꯦꯕ ꯑꯗꯣ ꯍꯥꯎꯇꯦꯕ ꯀꯩꯁꯨ ꯌꯥꯝꯅ
ꯎꯝ ꯑꯗꯣ ꯅꯪꯅ ꯈ꯭ꯋꯥꯏꯗꯒꯤ ꯍꯥꯎꯕ ꯍꯣꯇꯦꯜꯗꯤ ꯀꯔꯝ ꯀꯔꯝꯕ ꯃꯐꯝꯗꯒ ꯂꯩꯒꯦ
ꯑꯝꯇ ꯆꯥꯗ꯭ꯔꯤꯗ ꯈꯪꯗꯦ
ꯑꯍꯥꯎꯕ ꯑꯃ ꯄꯤꯖꯧꯔꯣ
ꯄꯤꯖꯧ ꯑꯣ ꯌꯥꯏꯅꯦ
ꯎꯝ ꯍꯩ ꯑꯣꯏꯅ ꯆꯥꯔꯁꯤꯔꯣ ꯑꯗꯨꯗꯤ
ꯑꯁ ꯅꯪꯁꯦ
ꯎꯝ
ꯇꯜꯂꯦ
ꯀꯩꯒꯤꯅꯣꯅꯦ
ꯃꯤ ꯆꯥꯕꯒ ꯉꯝꯖꯔꯣꯏ
ꯆꯥꯒꯗꯕꯅꯤ ꯀꯩꯅꯣ ꯆꯥꯅꯤꯡꯗ꯭ꯔꯕꯅꯦ
ꯆꯥꯅꯤꯡꯇꯦ
ꯀꯩꯒꯤ ꯍꯥꯎꯕꯅꯤꯍꯦ
ꯆꯥꯛ ꯈꯣꯠꯇꯦꯜꯗ ꯆꯥꯛ ꯑꯣꯏꯅ ꯍꯥꯏꯗꯤ ꯃ ꯊꯥꯂꯤ ꯊꯥꯂꯤꯒ ꯌꯣꯟꯕꯗꯣ ꯄꯣꯛ ꯊꯥꯂꯤ ꯆꯤꯛꯀꯟ ꯊꯥꯂꯤ ꯑꯅ
ꯎꯝ
ꯒꯨꯝꯕꯗꯣ ꯆꯥꯅꯤꯡꯉꯦ
ꯎꯝ ꯑꯩꯅ ꯍꯥꯏ
ꯍꯝ
ꯑꯩꯅ ꯍꯥꯏꯕ ꯏꯜꯂꯗꯤ ꯄꯤꯖꯗꯣꯏꯅꯦꯕ
ꯍꯝ ꯌꯥꯔꯦ ꯏꯊꯟ ꯆꯠꯂ ꯆꯥꯔꯨꯒꯦ
ꯈꯔ
ꯀꯔꯤ
ꯐꯔꯦ ꯐꯔꯦ ꯆꯥꯔꯨꯔꯣ
ꯍꯣꯏ ꯍꯣꯏ
ꯉꯥꯏ ꯁꯒ ꯆꯦꯗ ꯆꯧꯁꯨ
ꯍ ꯊ ꯑꯗꯨꯗꯨꯒ ꯆꯠꯀꯦ ꯄꯤꯔꯣꯑꯣ
ꯑꯥ
ꯄꯤꯔꯛꯑꯣ
ꯌꯥꯔꯦ ꯏꯕꯦꯝꯃ ꯅꯨꯄꯥ ꯀꯣꯏꯅꯩꯗꯣ ꯐꯖꯅ ꯀꯣꯏꯅꯧ ꯃꯤꯒꯤ ꯅꯤꯄꯥꯗꯨꯗ ꯏꯔꯥꯡ ꯇꯧꯗꯔꯁꯨ
ꯀꯔꯤ
ꯀꯣꯏꯅꯩꯗꯣ ꯐꯖꯅ ꯀꯣꯏꯅꯧꯑꯣ
ꯎꯝ ꯀꯅꯥ ꯀꯣꯏꯔꯒꯦ ꯍꯥꯏꯁꯦ
ꯅꯈꯣꯏ ꯍꯥꯏꯕꯤ ꯑꯃꯅꯪ
ꯀꯅ
ꯍ ꯍꯣꯏ
ꯎꯝ ꯀꯅꯥꯅꯣ ꯄꯨꯊꯣꯔꯛꯎꯅꯦ
ꯑꯗꯣ ꯅꯪ ꯀꯩꯀꯩ ꯂꯝ ꯀꯣꯏꯕ ꯆꯠꯅꯤꯡꯕ ꯈꯣꯠꯅꯤꯡꯕ ꯀꯥꯏ ꯀꯥꯏ ꯆꯠꯅꯤꯡꯕ ꯈꯣꯠꯅꯤꯡꯕ ꯈꯤꯇꯪ ꯍꯥꯏꯔꯧꯗꯅ ꯇꯥ ꯀꯦ
ꯆꯠꯅꯤꯡꯕꯗꯤ ꯆꯥꯅꯤꯡꯕꯩ ꯆꯥꯅꯤꯡꯕ ꯉꯥꯛꯇꯅꯤ
ꯊꯥꯏ ꯀꯁꯦ ꯅꯉꯅꯣ
ꯎ ꯆꯠꯃꯤꯟꯅꯅꯕꯅꯕ ꯑꯗꯨ ꯂꯩꯇꯕꯩ ꯋꯥꯅꯤ
ꯑꯩꯒ ꯁꯁꯤꯅꯦ
ꯎꯝ ꯌꯥꯔꯗꯤ ꯊꯕꯛ ꯈꯨꯠꯁꯤꯤꯟꯗꯨꯒ
ꯎꯝ ꯆꯁꯦ ꯃ ꯆꯠ ꯆꯔꯒ ꯐꯥꯕꯤꯔꯅ
ꯁꯤꯤꯂꯤ ꯃ ꯊ ꯑꯣꯛꯇꯕ
ꯑꯩ ꯑꯩꯅ ꯍꯥꯏꯕ ꯌꯥꯔꯗ꯭ꯔꯥ ꯌꯥꯔꯗ꯭ꯔꯅ ꯇꯧ ꯇꯥꯦ
ꯀꯔꯤ
ꯌꯥꯏ ꯍ ꯑꯗꯨꯗꯤ ꯌꯥꯗꯣꯏꯔꯥ ꯌꯥꯔꯣꯏꯗꯤ ꯑꯗꯨꯝ ꯇꯥꯏ
ꯀꯩ ꯋꯥꯅ
ꯀꯥꯏ ꯋꯥꯅ ꯍꯥ ꯀꯅꯣꯅꯦ ꯌꯥꯎ ꯇꯔ ꯌꯥꯎ ꯆꯇ
ꯋꯥꯗꯣ ꯐꯪꯗꯅ ꯍꯦꯛꯇ ꯌꯥꯏ ꯌꯥꯗꯦ ꯍꯥꯏꯕꯤꯔꯕ꯭ꯔꯣ
ꯍꯥꯏꯒꯗꯅꯤ ꯅꯪꯅꯕꯨ ꯍꯥꯏꯗ ꯂꯣꯏ ꯌꯥꯏ
ꯑꯗꯦ
ꯎꯝ ꯍꯥꯏꯒꯗꯅꯤ
ꯃꯗꯨ ꯌꯥꯕ ꯌꯥꯕ ꯋꯥ ꯅꯠꯇꯦ
ꯀꯩꯒꯤ ꯂ ꯍꯥꯏꯁꯦ
ꯋꯥ ꯍꯥꯏꯗꯧꯕ ꯋꯥꯗꯣ ꯈꯪꯗꯅ ꯀꯃꯥꯏꯅ ꯌꯥꯏ ꯍꯥꯏꯗꯣ
ꯌꯥꯒꯗꯕꯅꯤꯗ
ꯌꯥꯔꯣꯏ ꯌꯥꯔꯣꯏ
ꯀꯩꯒꯤꯣꯅ
ꯋꯥ ꯈꯪꯗꯅ ꯍꯦꯛꯇ ꯍꯥꯏꯕ ꯌꯥꯗꯦ
ꯑ
ꯍꯥꯏꯒꯗꯕ ꯋꯥꯗꯣ ꯈꯪꯗꯅ ꯍꯦꯛꯇ ꯍꯥꯏꯕ ꯌꯥꯗꯦ
ꯑꯩꯅ ꯋꯥ ꯑꯃ ꯍꯦꯛꯇ ꯍꯥꯏꯔꯁꯨ ꯅꯪ ꯌꯥꯕ ꯌꯥꯅꯤ ꯌꯥꯔꯣꯏꯅꯇ ꯍꯥꯏꯕ ꯇꯥꯒꯦ
ꯎꯝ ꯀꯩꯒꯤꯅꯣ ꯅꯪ ꯍꯥꯏꯔꯛꯀꯗꯣꯏꯁꯦ
ꯀꯅꯤ ꯑꯩꯅ ꯑꯃ ꯀꯥꯏꯔꯤꯝ ꯌꯥꯒꯅꯤ ꯌꯥꯔꯣꯏ ꯇꯥꯏ
ꯇꯪꯈꯥꯏ ꯑꯃ ꯌꯥꯅꯤ ꯇꯪꯈꯥꯏ ꯑꯃ ꯌꯥꯔꯣꯏ
ꯈꯔꯦ
ꯇꯪꯈꯥꯏ ꯑꯃ ꯌꯥꯅꯤ ꯇꯪꯈꯥꯏ ꯑꯃ ꯌꯥꯔꯣꯏ
ꯂꯒꯔꯤ ꯅꯝꯈꯁꯨ ꯈꯣꯡꯖꯖꯣ
ꯍꯣꯏ
ꯑꯣꯀꯦ ꯑꯗꯨꯗꯤ ꯑꯩꯅ ꯑꯩꯅ ꯄꯤꯕꯗ ꯇꯪꯈꯥꯏ ꯑꯃ ꯂꯧꯅꯤꯡꯣ ꯇꯪꯈꯥꯏ ꯂꯧꯔꯦ ꯍꯥꯏꯌꯦ
ꯀꯔꯤꯦ
ꯑꯩꯅ ꯑꯩꯅ ꯄꯤꯕ ꯄꯣꯠꯇ ꯇꯪꯈꯥꯏ ꯑꯃ ꯂꯧꯅꯤ ꯍꯥꯏ ꯇꯪꯈꯥꯏ ꯑꯃ ꯂꯧꯔꯦ ꯍꯥꯏ
ꯍꯣꯏ ꯍꯣꯏ ꯇꯪꯈꯥꯏ ꯑꯃ ꯂꯧꯅꯤ ꯇꯪꯈꯥꯏ ꯑꯃ ꯂꯧꯔꯣꯏ
ꯎꯝ
ꯈꯣꯏ
ꯍꯥꯏꯌꯣ
ꯍꯣꯏ
ꯎꯝ ꯉꯝꯒꯗ꯭ꯔꯦ ꯂꯧꯕ
ꯎꯝ
ꯑ
ꯍꯧꯖꯤꯁꯤꯦ